ꯍꯜꯂꯣ ꯆꯦ ꯅꯪ ꯍꯜꯂꯣ ꯑꯣ ꯀꯩꯅꯣ ꯍꯥꯏꯗꯣ ꯍꯥꯏꯔꯝꯃꯣ ꯍꯥꯏꯔꯣ ꯍꯥꯏꯔꯣ ꯍꯥꯏꯌꯣ
ꯎꯝ ꯍꯨꯖꯤꯛ ꯑꯩꯅ ꯍꯥꯏꯔꯝꯕꯗꯨꯅꯦꯀꯣ ꯑꯩ ꯌꯨꯝ ꯑꯩ ꯁꯨꯇꯤ ꯊ ꯊꯕꯛ ꯆꯤꯜꯂꯦꯕ ꯍꯦꯇ ꯂꯥꯛꯄ ꯉꯝꯗꯦꯕꯀꯣ
ꯎꯨꯝ
ꯌꯥ ꯅꯪ ꯑꯩꯅ ꯁꯪꯉꯀꯥꯟꯗ ꯂꯥꯛꯀꯦ ꯁꯥꯎꯒꯅꯨꯀꯣ ꯌꯨꯝꯗꯅꯦ ꯈꯪꯉꯕ꯭ꯔꯥ ꯑꯥꯁ ꯁꯣꯝꯗꯅꯦ ꯑꯩꯗꯤꯅꯦ ꯅꯣꯏ ꯌꯦꯟ ꯉꯥꯅꯨ ꯂꯣꯏꯕ ꯀꯥꯟꯅꯒ꯭ꯔꯖꯥꯠꯅꯤ
ꯀꯃꯥꯏ ꯀꯥꯃꯥꯏ ꯀꯥꯟꯅꯩꯅꯣ ꯑꯣ
ꯃꯔꯨꯝ ꯆꯥꯕꯗꯣ ꯃꯔꯨꯝꯗꯣ ꯑꯈꯣꯏ ꯍꯨꯖꯤꯛꯇꯤ ꯃꯔꯨꯝ ꯌꯦꯟꯒꯤ ꯃꯔꯨꯝꯖꯦ ꯈꯔ ꯐꯪꯗ꯭ꯔꯦꯗꯅꯀꯣ ꯇꯥꯡꯖꯨ ꯇꯥꯡꯉꯦꯗꯅꯥ ꯂꯣꯀꯦꯜ ꯃꯔꯨꯝꯖꯤꯗꯤ ꯇꯥꯡꯖꯨ ꯇꯥꯡꯕꯅꯦꯕꯥ ꯈꯣꯏꯒꯤ ꯏꯁꯥꯒꯤ ꯌꯨꯝꯗ ꯀꯣꯛꯆꯕꯖꯤꯗꯤꯕꯀꯣ ꯑꯗꯨꯝ ꯅꯨꯡꯇꯤꯒꯤ ꯅꯨꯡꯇꯤꯒꯤ ꯑꯍꯨꯝ ꯃꯔꯤ ꯑꯍꯨꯝ ꯃꯔꯤ ꯀꯣꯛꯄꯗꯣ ꯑꯩꯅꯅꯦ ꯅꯨ ꯐꯪꯖꯥꯅꯤ ꯌꯦꯔꯨꯝ ꯇꯔꯥꯃꯨꯛꯀ ꯂꯩꯔꯝꯃꯦ ꯀꯌꯥꯝ ꯅꯨꯡꯉꯥꯏ ꯈꯪꯕ꯭ꯔꯥ ꯑꯗꯨꯒꯤ ꯅꯨꯡꯉꯥꯏ ꯑꯗꯒꯤ ꯂꯣꯏꯔꯦꯍꯦ ꯑꯗꯨꯗꯒꯤ ꯑꯉꯥꯡꯒꯤ ꯇꯤꯐꯤꯟ ꯍꯥꯞꯄ ꯑꯗꯒꯤ ꯀꯥꯟꯅꯩ ꯍꯥꯏꯕ
ꯎꯝ ꯌꯦꯔꯨꯝꯒꯩꯗꯣ ꯀꯩꯅꯣ ꯌꯦꯟꯒꯩꯗꯣ ꯍꯤꯡꯉꯤꯕꯣ ꯑꯗꯨꯗꯤ ꯀꯌꯥ ꯂꯩꯔꯤꯒꯦ
ꯍꯤꯡꯉꯤ ꯑꯗꯨꯅꯕꯨ ꯀꯣꯛꯏꯖꯤꯅꯤꯗꯅꯥ
ꯑꯣ
ꯌꯦꯟꯗꯣ ꯌꯥꯝꯕ ꯅꯠꯇꯦꯗꯥ ꯌꯦꯟ ꯑꯍꯨꯝ ꯈꯠꯇꯪꯅꯤꯗꯥ ꯑꯁ ꯑꯗꯨꯅ ꯃꯤꯅ ꯌꯦꯟ ꯐꯥꯝꯒ ꯇꯧꯅꯩꯕ ꯃꯔꯨꯝ ꯌꯥꯝ ꯀꯩꯅꯣ ꯇꯧꯔꯝꯃꯤꯁꯤꯅꯤ ꯄꯩꯁꯥ ꯌꯥꯝ ꯁꯥꯕꯖꯥꯠꯅꯤꯗꯥ ꯎꯝ ꯂꯝ ꯖꯒꯥ ꯂꯩꯔꯒꯗꯤ ꯌꯦꯟ ꯐꯥꯝꯒ ꯇꯧꯕꯖꯦ ꯌꯥꯕꯖꯥꯠꯅꯤ ꯑꯈꯣꯏꯖꯨ ꯊꯕꯛ ꯏꯪꯒꯥꯡ ꯇꯧꯗꯕꯅꯤꯅꯕꯀꯣ ꯇꯠꯂꯦ ꯌꯦꯔꯨꯝꯖꯦ ꯈꯣꯏꯒꯤ ꯑꯈꯣꯏ ꯂꯣꯀꯦꯜ ꯈꯣꯏ ꯌꯨꯝꯗ ꯆꯥꯕꯖꯨ ꯀꯥꯟꯅꯖꯩꯗꯅꯥ ꯎꯝ ꯐꯥꯝꯒꯤ ꯃꯔꯨꯝ ꯆꯥꯕꯕꯨꯗꯤ ꯎꯝ ꯑꯗꯨꯅꯤ ꯑꯗꯒꯤ ꯉꯥꯅꯨꯖꯤꯅꯅꯦ ꯉꯅꯨꯖꯦ ꯗꯨꯝ ꯆꯥꯕꯒꯤ ꯂꯩꯕ ꯈꯣꯠꯄ ꯌꯥꯎꯋꯤꯗꯅꯀꯣ ꯑꯃꯨꯃꯨꯛ ꯂꯥꯎꯕꯒꯨꯝꯕ ꯃꯣꯏ ꯊꯤꯕ ꯂꯥꯛꯄꯖꯤꯡꯗꯨꯅ ꯑꯗꯨꯗꯁꯨ ꯀꯥꯅꯩ ꯑꯗꯨ ꯃꯇꯨꯡꯗ ꯑꯗꯨꯝ ꯎꯏꯕꯀꯣ ꯑꯗꯨꯅ ꯊꯕꯛ ꯂꯩꯇꯕ ꯊꯕꯛ ꯀꯅꫭ ꯇꯧꯅꯤꯡꯉꯥꯏ ꯂꯩꯇꯕꯁꯦ ꯑꯗꯨꯝ ꯁꯨꯝꯃꯥꯏꯅ ꯑ ꯐꯥꯝ ꯐꯥꯝꯃꯛꯇꯤ ꯅꯠꯇꯦ ꯑꯗꯨꯏ ꯌꯨꯝꯗ ꯈꯣꯠꯄꯖꯦ ꯀꯥꯟꯅ ꯀꯥꯟꯅꯕꯖꯥꯠꯅꯤꯅ ꯈꯜꯂꯦꯕ ꯑꯩꯅ ꯑꯗꯒꯤ ꯈꯔ ꯈꯔ ꯄꯣꯠꯁꯨ ꯈꯔ ꯈꯔ ꯊꯥꯏꯌꯦꯕ ꯑꯩꯗꯤꯀꯣ ꯍꯧꯖꯤꯛ ꯃꯣꯔꯣꯛ ꯑꯇꯦꯛꯄ ꯁꯤꯖꯟꯅꯤ ꯃꯣꯔꯣꯛ ꯑꯇꯦꯛꯄ ꯍꯧꯖꯤꯛ ꯐꯪꯉꯤꯖꯦ ꯑꯩꯒꯤ ꯁꯥꯟꯅꯩꯕ ꯅꯄꯥꯛꯄꯤ ꯅꯥꯀꯨꯞꯄꯤ ꯑꯗꯒꯤ ꯅꯨꯡꯇꯤꯒꯤ ꯑꯗꯨꯝ ꯈꯔ ꯈꯔ ꯈꯔ ꯈꯔ ꯑꯗꯨꯝ ꯅꯄꯥꯛꯄꯤ ꯑꯗꯨꯝ ꯈꯔ ꯈꯔ ꯊꯠꯂꯦ ꯑꯗꯩ ꯁꯥ ꯃꯔꯣꯏ ꯃꯤꯅꯨ ꯊꯣꯡꯕ ꯆꯥꯛꯀ ꯉꯥ ꯅꯨ ꯊꯣꯡꯕ ꯈꯣꯠꯄꯗ ꯂꯣꯏ ꯆꯪꯕ ꯉꯥꯛꯇꯅꯤꯗꯅꯀꯣ
ꯎꯝ ꯎꯝ ꯎꯝ ꯎꯝ ꯆꯨꯝꯃꯦ ꯆꯨꯝꯃꯦ
ꯎꯝ ꯑꯗꯨꯅ ꯑꯗꯨꯝ
ꯎꯝ
ꯑꯩꯗꯤ ꯎꯝ ꯑꯗꯨꯃꯥꯏꯅ ꯏꯟꯖꯥꯡ ꯈꯔ ꯍꯥꯎꯕ ꯑꯃ ꯊꯣꯡꯉꯦ ꯍꯥꯏꯔꯗꯤ ꯈꯔ ꯍꯦꯛꯁꯜꯍꯧꯔꯤ ꯑꯗꯨꯒꯤ ꯅꯣꯡꯃ ꯀꯥꯜꯂ ꯅꯣꯡꯃ ꯍꯦꯛꯄ ꯌꯥꯝꯅ ꯀꯥꯟꯅꯩꯕ ꯃꯔꯣꯏ ꯃꯄꯥꯡ ꯊꯥꯕ ꯈꯣꯠꯄ
ꯎꯝ
ꯑꯗꯨꯗꯒꯤ ꯑꯩꯈꯣꯏꯒꯤ ꯃꯄꯥꯒꯤ ꯃꯅꯤꯡꯒꯤ ꯂꯩꯗꯦꯕ ꯕꯦꯂꯦꯟꯗ꯭ꯔꯤꯗꯤ ꯑꯆꯤꯡ ꯑꯆꯤꯡꯕ ꯊꫭꯛꯑꯦ ꯃꯥꯏꯗ ꯇꯥꯅꯤꯡꯅꯕꯀꫭ
ꯑꯗꯨꯝ ꯑꯃꯅꯤ ꯑꯃꯅꯤ ꯑꯅꯤ ꯑꯍꯨꯝ ꯑꯅꯤ ꯑꯍꯨꯝ ꯑꯗꯨꯝ ꯄꯥꯜꯂꯦꯕ ꯂꯦꯞꯇꯅ ꯕꯦꯂꯦꯟꯗ꯭ꯔꯤ ꯉꯁꯤ ꯍꯦꯛꯄꯖꯦ ꯈꯔ ꯄꯤꯛꯍꯧꯕ ꯀꯥꯡꯒꯨ ꯍꯦꯛꯍꯧꯗꯕ ꯑꯅꯧꯕ ꯀꯥꯡꯕꯨꯗꯨꯅꯦ ꯃꯊꯪ ꯍꯦꯛꯄꯗ ꯑꯃꯨꯛ ꯅꯨꯃꯤꯠ ꯅꯤꯅꯤ ꯂꯩꯔꯒ ꯑꯃꯨꯛ ꯍꯦꯛ ꯄꯗ ꯑꯗꯨꯝ
ꯍꯥꯏꯃ ꯑꯗꯨꯗꯤ ꯑꯈꯣꯏ ꯈꯔ ꯊꯤꯜꯂꯎ ꯀꯩꯅꯣ
ꯊꯤꯜꯂꯛꯀꯦ ꯊꯤꯜꯂꯛꯀꯦ ꯑꯗꯣ ꯑꯈꯣꯏꯗꯤ ꯌꯥꯝꯗꯤ ꯍꯦꯛꯄꯗꯤ ꯅꯠꯇꯕ
ꯑ
ꯍꯟꯗꯛꯇꯤ ꯍꯦꯟꯇꫭꯛ ꯄꯥꯊꯣꯛꯅ ꯄꯤꯅꯤꯡꯉꯥꯏꯗꯤ ꯌꯥꯎꯗꯕꯀꯣ ꯑꯈꫭꯏꯒꯤ ꯆꯥꯎꯅ ꯊꯥꯕꯗꯤ ꯅꯠꯇꯦꯕ ꯐꯩꯗꯣꯝ ꯃꯆꯥ ꯄꯥꯝꯕꯤ ꯈꯔ ꯄꯥꯝꯕꯤ ꯃꯔꯤ ꯃꯉꯥ ꯈꯛꯇꯪꯅꯦꯕ ꯊꯥꯔꯤꯖꯦ ꯑꯗꯨ ꯄꯥꯝꯕꯤ ꯃꯔꯤ ꯃꯉꯥ ꯗꯨꯅ‌ ꯑꯗꯨꯝ ꯂꯦꯞꯇꯅ ꯁꯨꯝ ꯄꯥꯟꯕꯅꯤꯅ ꯑꯩ ꯁꯨꯝ ꯁꯤꯖꯟ ꯂꯣꯏ ꯑꯗꯨ ꯑꯗꯨꯝ ꯈꯔꯗꯤ ꯗꯨꯝ ꯄꯥꯜꯂꯅꯦꯕꯀꯣ
ꯎꯝ
ꯍꯥꯏꯔꯝꯃꯗꯤ ꯑꯩꯉꫭꯟꯗꯗꯤ ꯁꯨꯝꯕ ꯃꯅꯥ ꯃꯁꯤꯡ ꯊꯥꯕ ꯁꯧꯒꯔꯤ ꯍꯦꯛꯅꯗ꯭ꯔꯦ
ꯑꯥ
ꯊꯥꯗꯦꯗ
ꯑꯩꯖꯨ ꯑꯥꯗ ꯀꯩꯅꯣ ꯁꯥ ꯃꯔꯣꯏꯔꯒ ꯀꯩꯅꯣꯒꯗꯣ ꯁꯥ ꯃꯔꯣꯏꯒ ꯃꯔꯣꯏꯒ ꯊꯥꯖꯤꯔ ꯈꯜꯂꯤꯅꯦ ꯌꯥꯝ ꯋꯥꯏ ꯐꯪꯕ ꯑꯗꯨ ꯌꯥꯎꯗ꯭ꯔꯗꯤ ꯍꯥꯎꯇꯦꯕ ꯍꯤꯟꯖꯥꯡ ꯀꯩꯀꯥꯗꯣ
ꯍꯥꯎꯇꯕꯅꯦ ꯀꯥꯡꯁꯣꯏ ꯊꯣꯡꯉꯖꯨ ꯑꯈꯣꯏ ꯁꯥꯃꯔꯣꯏꯒ ꯍꯥꯄꯗꯤ ꯃꯅꯝ ꯅꯨꯡꯁꯤꯕꯅꯦ ꯑꯗꯒꯤ ꯑꯩꯗꯤ ꯑꯩꯗꯤ ꯇꯤꯜꯍꯧꯖꯦ ꯀꯌꯥ ꯁꯤꯟꯅꯗꯦꯕꯀꯣ ꯅꯥꯀꯨꯞꯄꯤ ꯄꯥꯛꯄꯤꯖꯦ ꯉꯥꯛꯇꯅꯦꯕ ꯀꯥꯡꯁꯣꯢ ꯊꯣꯡꯉꯦ ꯅꯥꯄꯥꯛꯄꯤ ꯊꯥꯛꯑꯅꯤꯗꯅ ꯀꯥꯡꯍꯧ ꯑꯥ ꯀꯥꯡ ꯀꯥꯡꯍꯧꯒꯨꯝꯕꯁꯦ ꯃꯔꯣꯏ ꯀꯩꯅꯣꯒꯨꯝꯕ ꯊꯥꯛꯑꯦ ꯑꯩꯗꯤ ꯅꯥꯀꯨꯞꯄꯤꯗꯨꯗꯤ ꯆꯥꯅꯕꯅꯦꯕ ꯑꯗꯒꯤ ꯊꯥꯎ ꯅꯄꯥꯛꯄꯤꯅ ꯑꯗꯨꯝ ꯌꯩꯔꯦ ꯍꯥꯎꯋꯦ ꯑꯗꯨꯅ ꯉꯥ ꯊꯣꯡꯕ ꯑꯣꯢꯔꯣ ꯅꯥꯀꯨꯞꯄꯤ ꯅꯄꯥꯛꯄꯤ ꯂꯣꯏ ꯍꯥꯞꯄ ꯌꯥꯔꯦ ꯑꯗꯒꯤ ꯍꯧꯖꯤꯛ ꯀꯤ ꯎꯝ ꯃꯨꯁꯔꯨꯝ ꯃꯇꯝꯅꯤꯅ ꯆꯦꯡꯒꯨꯝ
ꯑꯥ
ꯅꯥꯄꯥꯛꯄꯤ ꯃꯣꯔꯣꯛ ꯑꯇꯦꯛꯄꯒꯁꯦ ꯅꯥꯄꯥꯛꯄꯤ ꯑꯗꯨꯝ ꯊꯥꯛꯇꯣꯏꯅꯦꯕ ꯍꯟꯗꯛ ꯅꯥꯄꯥꯛꯄꯤꯒ ꯌꯥꯔꯦ ꯑꯗꯨꯗꯤ ꯍꯥꯎꯔꯦ ꯍꯥꯎꯔꯦ
ꯑꯗꯨꯅ ꯑꯈꯣꯢꯒꯤ ꯌꯨꯝꯗ ꯄꯣꯠꯆꯩ ꯈꯔ ꯈꯔ ꯏꯟꯖꯥꯡ ꯅꯥꯄꯤ ꯈꯔ ꯈꯔ ꯐꯖꯅ ꯊꯥꯖꯤꯟꯕꯖꯦ ꯌꯥꯝ ꯐꯩꯌꯦꯕ ꯌꯥꯝ ꯀꯥꯟꯅꯩꯑꯦꯕ
ꯎꯝ ꯎꯝ ꯐꯩ ꯐꯩ ꯀꯥꯅꯩ ꯀꯥꯅꯩ
ꯒꯝꯂꯥꯗ ꯑꯣꯏꯔꯣ ꯕꯣꯛꯁ ꯃꯆꯥ ꯕꯣꯛꯁꯇꯨꯗꯤ ꯉꯥ ꯕꯣꯛꯁ ꯀꯣ
ꯑꯩꯁꯨ ꯑ ꯕꯣꯛꯁ ꯀꯩꯅꯣ ꯀꯥꯔꯄꯣꯟ ꯑꯥ ꯀꯩꯕꯥ ꯀꯩꯕ ꯀꯩꯅꯣꯝ ꯀꯩꯕ ꯀꯩꯕ ꯀꯩꯕ ꯃꯣꯏ ꯕꯣꯛꯁ ꯀꯩꯅꯣꯗꯣ ꯑꯥ ꯑꯗꯨꯒꯨꯝꯕꯗ ꯎꯝ ꯑꯣ ꯍꯣꯏ ꯍꯣꯏ ꯍꯣꯏ ꯑꯗꯨꯗ ꯎꯝ ꯑꯗꯨ ꯇꯧꯅꯤꯡꯉꯦ ꯅꯣꯢꯗ
ꯅꯥꯀꯨꯞꯄꯤ ꯅꯥꯄꯥꯛ ꯄꯤꯒ ꯊꯥꯎ ꯑꯇꯩ ꯊꯥꯗ꯭ꯔꯁꯨ ꯑꯗꯨ ꯐꯗꯤ ꯐꯗꯤꯒꯣꯝꯖꯤꯃ ꯈꯔ ꯍꯧꯕ ꯋꯥꯏꯌꯦꯕꯀꯣ ꯐꯗꯤꯒꯣꯝꯖꯦ ꯍꯧꯕꯗꯤ ꯈꯔ ꯋꯥꯏ ꯑꯗꯣ ꯐꯗꯤꯒꯣꯝꯖꯦ ꯍꯧꯒ꯭ꯔꯒꯖꯨ ꯑꯃꯨꯛ ꯅꯨꯡꯉꯥꯏꯗꯣꯢꯅꯤ ꯂꯩꯅꯔꯔꯣꯏꯕ ꯗ ꯐ꯭ꯔꯦꯁꯁꯨ ꯆꯥ ꯐꯪꯉꯦꯗꯅꯀꯣ ꯐ꯭ꯔꯦꯁ ꯐ꯭ꯔꯦꯁꯁꯨꯨ ꯂꯣꯏ ꯑꯣꯏꯔꯦ
ꯑꯥ
ꯑꯗꯣ ꯑꯇꯩꯗꯤ ꯑꯇꯩꯗꯤ ꯊꯥꯕꯒꯤ ꯆꯪꯉꯤꯗ ꯑꯇꯩꯗꯤ ꯕꯤꯟꯁ ꯅꯨꯡ ꯊꯥꯖꯤꯟꯕꯒꯤꯗꯤ ꯃꯤ ꯖꯒꯥ ꯂꯩ ꯑꯣꯖꯥ ꯃꯆꯥ ꯈꯛꯇꯪꯗ ꯈꯒ ꯊꯥꯕ ꯋꯥꯅꯦꯕ ꯃꯤꯅꯒ ꯌꯥꯝ ꯌꯥꯝ ꯊꯥꯕꯖꯤ ꯋꯥꯕꯨꯗꯤ ꯋꯥꯔꯝꯒꯅꯤ ꯁꯣꯕꯥ ꯁꯦ ꯕꯤ ꯌꯥꯝ ꯆꯪꯕꯅꯤꯅꯀꯣ ꯑꯈꯣꯏꯗꯤ ꯁꯦꯕꯥꯥ ꯁꯦꯕꯤꯗꯤ ꯌꯥꯝ ꯆꯪꯉꯦ ꯅꯥꯄꯤ ꯅꯨꯡ ꯈꯔ ꯐꯣꯏꯔ ꯈꯣꯠꯂꯒ ꯐꯖꯅ ꯑꯗꯨꯝ ꯍꯦꯛꯐꯝ ꯃꯐꯝ ꯀꯔꯤ ꯀꯔꯥ ꯌꯦꯟꯗꯦꯝ ꯑꯃ ꯐꯖ ꯍꯧꯔꯦꯍꯦ ꯌꯦꯟꯗꯦꯝ ꯑꯃꯨꯛ ꯐꯖ ꯍꯧꯔꯦ ꯌꯦꯟꯗꯦꯝ ꯏꯔꯣꯝꯕ ꯌꯦꯟꯗꯦꯝꯒ ꯑ ꯁꯦꯕꯣꯠ ꯑꯅꯧꯕ ꯁꯦꯕꯣꯠꯁꯨ ꯄꯥꯟꯗ꯭ꯔꯤꯌꯦ ꯁꯦꯕꯣꯠꯁꯨ ꯊꯥꯏꯌꯦ ꯑꯗꯒꯤ ꯕꯦꯕꯤ ꯕꯦꯕꯤꯖꯨ ꯄꯥꯟꯗ꯭ꯔꯤ ꯕꯦꯕꯤꯗꯨꯃ ꯗꯦꯕꯤ ꯗꯨꯃ ꯑꯗꯨꯃ ꯄꯥꯜꯂꯛꯑꯒꯗꯤ ꯍꯥꯎꯔꯅꯤ ꯏꯔꯣꯝꯕ ꯏꯔꯣꯝꯕ ꯑ ꯀꯔꯤ ꯌꯦꯟꯗꯦꯝꯅꯦ ꯁꯦꯕꯣꯠꯅꯦ ꯗꯦꯕꯤꯅꯦ
ꯑꯥ
ꯑꯂꯨ ꯈꯔ ꯍꯥꯞꯄꯒ ꯃꯆꯥ ꯑꯉꯥꯡꯕꯗꫭ ꯈꯔ ꯍꯥꯞꯄꯒ ꯍꯥꯎꯋꯦ ꯍꯥꯎꯋꯦ ꯑꯗꯨꯗꯤ ꯍꯥꯎꯋꯦ ꯑꯗꯨꯁꯨ ꯃꯅꯝꯒ ꯅꯨꯡꯁꯤꯔꯒ
ꯍꯣꯏ ꯍꯥꯎꯔꯝꯅꯤꯌꯦ ꯑꯁ ꯆꯥꯕꯨ ꯆꯥꯅꯤꯡ
ꯉꯔꯥꯡꯖꯨ ꯂꫭꯟꯂꯦ ꯌꯦꯟꯗꯦꯝꯅꯦ ꯁꯦꯕꯣꯠꯅꯦ ꯑꯂꯨ ꯃ ꯑꯉꯥꯡꯕ ꯃꯆꯥꯗꯨꯅꯦ ꯑꯗꯨꯒ ꯑ ꯕꯤꯟꯁꯅꯦ ꯇꯧꯔꯒ ꯗꯦꯕꯤꯗꯤ ꯐꯪꯗ꯭ꯔꯤꯀꯣ ꯗꯦꯕꯤꯗꯨꯝꯃ ꯇꯧꯔꯒꯗꯤ ꯗꯦꯕꯤꯗꯨꯝꯃ ꯆꯞ ꯆꯥꯔꯅꯤ ꯃꯆꯜꯗꫭ ꯎꯝ ꯍꯧꯖꯤꯛ ꯊꯥꯡꯖꯤꯡ ꯃꯇꯝꯅꯤꯅ
ꯑꯗꯨ ꯍꯥꯏꯔꯒ
ꯊꯔꫭꯏ ꯌꯥꯝ
ꯊꯔꯣꯏ ꯌꯨꯝꯗ ꯑꯣꯏꯅ ꯐꯖꯟ ꯊꯣꯡꯕꯗꯣ ꯎꯝ
ꯎꯝ ꯑꯗꯒꯤ ꯃꯨꯛꯊ꯭ꯔꯨꯕꯤ ꯃꯅꯥ ꯃꯨꯛꯊ꯭ꯔꯨꯕꯤ ꯃꯅꯥ ꯃꯨꯛꯊ꯭ꯔꯨꯕꯤ ꯃꯅꯥꯗꯤ ꯑꯩꯒꯤꯗꯤ ꯍꯧꯗꯦ ꯑꯗꯨ ꯑꯈꯣꯏꯒꯤ ꯁꯔꯥꯎꯟꯗꯤꯡꯗꯕꯨꯗꯤ ꯍꯧꯋꯦ ꯑꯗꯨꯒ ꯃꯨꯛꯊ꯭ꯔꯨꯕꯤ ꯃꯅꯥ ꯑꯃ ꯌꯥꯔꯦ ꯊꯔꫭꯏ ꯊꯣꯡꯕꯒꯤꯗꯤ ꯑꯗꯨꯗꯤ ꯀꯣ
ꯑꯥ ꯑ ꯑ
ꯑꯗꯣ ꯊꯔꯣꯏ ꯊꯣꯡꯕꯗꯤ ꯃꯣꯔꯣꯛ ꯈꯤꯇꯪ ꯁꯥꯗ꯭ꯔꯗꯤ ꯍꯥꯎꯔꫭꯏ
ꯎꯝ ꯍꯥꯎꯇꯝꯅꯦ ꯃꫭꯔꯣꯛ ꯁꯥꯗ꯭ꯔꯗꯤ
ꯀꯩꯅꯣꯖꯦ ꯃꯣꯔꯣꯛ ꯈꯛꯇꯪ ꯁꯥꯍꯜꯂꯒ ꯑꯗꯩ ꯐꯖꯅ ꯁꯣꯛ ꯇꯧꯔꯕ
ꯎꯝ
ꯍꯧꯖꯤꯛꯀꯤ ꯃꯨꯛꯊ꯭ꯔꯨꯕꯤ ꯃꯅꯥꯗꯨꯃ ꯐꯖ ꯃꯅꯝ ꯅꯨꯡꯁꯤꯅꯕ ꯊꯥꯛꯑꯕ
ꯎꯝ ꯑꯗꯨꯅꯦ
ꯑꯗꯨ ꯊꯔꯣꯏꯗꯤ ꯑꯈꫭꯏꯒꯤ ꯊꯔꯣꯏꯗꯤ ꯑꯈꯣꯏ ꯏꯃꯨꯡꯗꯗꯤ ꯑꯃꯨꯛ ꯌꯥꯝ ꯊꯣꯡꯕꯗꯤ ꯌꯥꯗꯦꯕ ꯊꯔꯣꯏꯖꯦ ꯊꯔꯣꯏꯖꯦ ꯐꯖꯅ ꯄꯥꯝꯃꯦꯕ ꯑꯈꯣꯏꯗꯤ
ꯑ
ꯇꯦꯡꯀꯣꯠ ꯑꯝ ꯄꯤꯛ ꯊꯟꯕꯤꯗꯣ ꯈꯥꯏꯕꯗ ꯄꯤꯛ ꯊꯜꯂꯦꯕ
ꯑ ꯑ ꯑ
ꯎꯝ ꯊꯔꯣꯏꯗꯤ ꯈꯤꯇꯪ ꯊꯣꯡꯕ ꯀꯥꯟꯅꯗꯦ
ꯍꯣꯏ ꯍꯣꯏ ꯍꯣꯏ ꯃꯌꯥꯝ ꯄꯨꯂꯞ ꯇꯧꯔ ꯊꯣꯡꯗ꯭ꯔꯗꯤ ꯑꯗꯨꯗꯤ
ꯎꯝ ꯍꯥꯎꯕꯤꯅꯤꯗꫭ ꯑꯗꯨꯅ ꯑꯗꯨꯅ ꯈꯔ ꯌꯥꯝ ꯊꯣꯡꯗ ꯌꯥꯗꯦꯕ
ꯍꯣꯏ ꯑꯩ ꯆꯠꯂꯝꯗꯥꯏꯗ ꯑꯃꯨꯛꯇꯪ ꯈꯣꯡꯉꯨꯇꯥꯥꯔꯦ ꯑꯗꯨꯗꯤ
ꯎꯝ ꯑꯩ ꯊꯝꯕꯤꯕ ꯑꯗꯒꯤ ꯍꯧꯖꯤꯛꯇꯤ ꯑꯗꯨꯝ ꯁꯧꯒ꯭ꯔꯤꯅ ꯑꯍꯟꯕꯅꯤ ꯁꯧꯒ꯭ꯔꯤꯅ ꯁꯧꯒ꯭ꯔꯤ ꯍꯥꯎꯏ ꯁꯧꯒ꯭ꯔꯤ ꯀꯥꯡꯍꯧ ꯄꯥꯛ ꯄꯥꯛꯅꯝꯁꯨ ꯍꯥꯎ ꯅꯤ ꯄꯥꯛꯅꯝꯖꯤꯅꯅꯦ ꯑꯩꯈꯣꯏꯒꯤꯅꯦ ꯈꯣꯡꯗ꯭ꯔꯨꯝ ꯈꯪꯏꯗꯅ ꯈꯣꯡꯗ꯭ꯔꯨꯝꯗꯣ ꯑꯧꯕꯁꯦ ꯃꯛ ꯃꯀꯨꯁꯦ ꯂꯣꯏꯟ ꯈꯦꯠꯂꯦꯗꯅ ꯃꯀꯨꯁꯦ ꯐꯖꯅ ꯇꯈ꯭ꯔꯦꯗꯅ ꯑꯗꯨꯒꯅꯦ ꯑꯗꯨ ꯉꯥ ꯄꯥꯅ ꯁꯣꯏꯔꯒꯅꯦ
ꯍꯦ
ꯑꯗꯨ ꯑꯗꯨꯒꯤꯗꯣ ꯄꯥꯛ ꯉꯝ ꯇꯧꯕ ꯅꯄꯥꯛꯄꯤꯒꯤꯁꯨ ꯅꯄꯥꯛꯄꯤ ꯃꯔꯥꯡ ꯀꯥꯏꯅ ꯍꯧꯔꯅꯤꯡꯅꯕꯀꯣ ꯌꯥꯅ ꯉꯅ ꯍꯧꯕ ꯅꯄꯥꯛꯄꯤꯗ ꯌꯥꯝ ꯀꯩꯅꯣ ꯇꯧꯔꯒ ꯍꯧꯖꯤꯛꯇꯤ ꯑꯥ ꯈꯣꯡꯗ꯭ꯔꯨꯝ ꯃꯅꯥ ꯈꯣꯡꯖ꯭ꯔꯨꯝꯒꯤ ꯃꯀꯨꯗꯣ ꯑꯗꯨ ꯇꯧꯔꯒ ꯍ ꯩꯃꯥ ꯀꯥꯏꯅ ꯇꯧꯕ ꯍꯧꯖꯤꯛꯀꯤ ꯄꯛꯅꯝ ꯂꯥꯏꯔꯦꯗꯅꯥ ꯂꯥꯏꯔꯦ ꯍꯥꯏꯕꯗꯤ ꯍꯥ ꯐ ꯊꯣꯡꯉꯅꯤ ꯆꯥꯛꯇꯣ ꯔꯥꯏꯁ ꯀꯨꯀꯔ ꯆꯥꯛꯇꯣ ꯊꯣꯡꯗꯤꯉꯥꯏꯗ ꯄꯥꯛꯅꯝꯗꯣ ꯍꯥꯟꯅ ꯂꯣꯏ ꯑꯦꯔꯦꯟꯁ ꯇꯧꯊꯣꯛꯑꯅꯤ ꯍꯥꯏꯗꯤ ꯉꯥꯔꯤꯗꯣ ꯑꯥ ꯑꯗꯨꯒ ꯃꯣꯔꯣꯛꯇꯨꯗꯒ ꯊꯨꯝꯒ ꯇꯧꯔ ꯃꯦꯠꯈꯥꯏꯍꯧꯔꯅꯤ ꯑꯗꯒꯤ ꯑꯃꯨꯛ ꯕꯦꯁꯣꯟ ꯊꯤꯠꯄꯤ ꯒꯤ ꯃꯅꯥ ꯃꯁꯤꯡ ꯈꯣꯏ ꯈꯣꯡꯗꯨꯝ ꯃꯀꯨꯒꯤ ꯑꯣꯏꯔꯣ ꯑꯗꯒꯤ ꯃꯁꯥꯗꯤ ꯀꯩꯁꯨꯝ ꯇꯧꯔꯛꯈꯤꯔꯣꯏ ꯄꯛꯅꯝꯁꯦꯀꯣ
ꯑ
ꯑꯗꯨꯝ ꯅꯥꯄꯥꯛꯄꯤꯗꯨꯅ ꯇꯧꯔꯒ ꯇꯣꯠꯈꯥꯏꯔꯅꯤ ꯂꯣꯏꯃꯛ ꯉꯥꯔꯤꯒ ꯊꯨꯝ ꯃꯣꯔꯣꯛꯀ ꯃꯣꯔꯣꯛꯁꯤꯡ ꯍꯧꯖꯤꯛꯇꯤ ꯑ ꯑꯄꯤꯛꯄ ꯃꯇꯝꯅꯤꯅ ꯃꯣꯔꯣꯛ ꯇꯣꯞꯄꯅ ꯍꯥꯞꯄꯤꯕ ꯑꯩꯗꯤ ꯑꯌꯥꯝꯕꯅ ꯑꯗꯒꯤ ꯂꯣꯏꯟ ꯇꯣꯈꯥꯏꯔꯅꯤ ꯗꯨ ꯕꯦꯁꯣꯟ ꯇꯣꯈꯥꯏꯔ ꯏꯁꯤꯡ ꯗꯨ ꯈꯤꯇꯪ ꯍꯥꯐꯧꯕꯁꯤꯅꯥ ꯕꯦꯗꯣ ꯕꯦꯗꯣ ꯂꯥꯎꯌꯦꯕ ꯏꯁꯤꯡ ꯈꯤꯇꯪ ꯍꯥꯞꯐ ꯑꯗꯨꯒ ꯑꯈꯣꯏꯒꯤ ꯔꯥꯏꯁ ꯀꯨꯀꯔꯒꯤ ꯃꯥꯒꯤ ꯏꯁꯇꯤꯝ ꯇꯧꯅꯕ ꯑꯃ ꯌꯥꯎꯋꯤꯗꯅꯥ
ꯑ ꯑ ꯑꯥ
ꯑꯥ ꯃꯈꯨꯝꯑꯣꯏ ꯀꯔꯤꯕꯣꯏ ꯃꯥ ꯑꯗꯨꯏ ꯃꯊꯛꯇ ꯃꯈꯨꯝꯗꯣ ꯀꯤꯖꯥꯅꯤ ꯑꯗꯨꯗ ꯑꯗꯨꯝ ꯍꯥꯞꯈ꯭ꯔ ꯂꯣꯏꯔꯦ ꯍꯧꯖꯤꯛꯇꯤ ꯄꯥꯛꯅꯝ ꯇꯧꯕ ꯌꯥꯝ ꯂꯥꯏꯑꯦꯕꯥ
ꯍ ꯑꯣ
ꯗꯩ ꯑꯃꯨꯛ ꯈꯔ ꯑ ꯀꯨꯀꯔꯗ ꯑꯃꯨꯛ ꯀꯥꯝꯗꯅ ꯈꯣꯠꯇꯅ ꯀꯩꯅꯣꯝꯗ ꯍꯥꯞꯄ ꯇꯧꯔ ꯄꯥꯝꯃꯦꯕꯥ ꯍꯧꯖꯤꯛꯇꯤ ꯔꯥꯏꯁ ꯀꯨꯀꯔ ꯊꯣꯛꯑꯝꯅꯤꯅꯀꯣ ꯔꯥꯏꯁ ꯀꯨꯀꯔ ꯑ ꯈꯣꯏꯗꯒꯤ ꯃꯊꯛꯇ ꯑꯗꯨꯝ ꯍꯥꯞꯈ꯭ꯔꯅꯤ
ꯍꯣꯏ ꯑꯗꯨ ꯍꯥꯏꯔ ꯑꯩꯈꯣꯏ ꯔꯥꯏꯁ ꯀꯨꯀꯔ ꯑꯁ ꯌꯥꯍꯧꯗꯕꯅꯤꯅꯦ
ꯅꯪ ꯍꯀꯥꯝ ꯋꯥ ꯋꯥ ꯆꯜꯂꯦꯍꯦ ꯇꯨꯝꯅꯤꯡꯕ ꯃꯥꯜꯂꯦ
ꯑꯈꯣꯏ ꯔꯥꯏꯁ ꯀꯨꯀꯔ ꯑꯝꯇ ꯌꯥꯍꯧꯗꯝꯅꯦ ꯅꯤꯡꯖꯪꯉꯦ ꯅꯪꯅ ꯔꯥꯏꯁ ꯀꯨꯀꯔ ꯍꯥꯏꯕꯗꯨꯗ
ꯎꯝ ꯔꯥꯏꯁ ꯀꯨꯀꯔꯗꯣ ꯑꯥꯗꯒꯤ ꯃꯆꯥ ꯑꯝ ꯂꯩꯌꯣ ꯅꯕꯥꯅꯤꯒꯤ ꯅꯣꯏ ꯃꯤ ꯅꯃꯥꯟꯅꯕꯤꯗꯨꯒ ꯅꯕꯥꯏꯟꯅꯤ ꯃꯨꯛ ꯂꯩꯒꯤꯗꯥꯏꯅꯦ ꯃꯆꯥ ꯑꯃ ꯂꯩꯅ ꯄꯥ ꯑꯣꯡꯂꯤ ꯊ꯭ꯔꯤ ꯂꯤꯇꯔꯁꯒꯤꯗꯣ ꯒꯤꯗꯣ ꯑꯗꯨꯏꯗꯣ ꯑꯗꯨꯗꯨꯅ ꯑꯗꯨꯝ ꯌꯥ ꯑꯗꯣ ꯑꯗꯨꯏꯗꯤ ꯁꯝꯃꯦ